ꯍꯜꯂꯣ ꯇꯥꯔꯦ ꯇꯥꯔꯦ
ꯇꯥꯕ꯭ꯔꯣ ꯆꯦ
ꯇꯥꯔꯦ
ꯀꯩꯗꯧꯔꯤꯒ‌ꯦ ꯏꯆꯦꯕꯨ
ꯀꯩꯝ ꯇꯧꯗꯦ ꯆꯥꯛ ꯇꫭꯛꯄꯒꯤ
ꯀꯩ ꯃꯊꯦꯟ ꯆꯥꯔꯕ ꯏꯆꯦꯗꯤ
ꯎꯝ ꯀꯥꯡꯁꯣꯏ ꯆꯥꯔꯦ ꯀꯥꯡꯁꯣꯏ
ꯀꯥꯡꯁꯣꯏ
ꯎꯝ
ꯀꯔꯤ ꯀꯥꯡꯁꯣꯏ ꯆꯥꯏꯕ
ꯃꯌꯥꯟ ꯃꯌꯥꯟ ꯇꯧꯔꯒ ꯆꯥꯁꯜꯂꯦ ꯌꯦꯟꯗ‌ꯦꯝ ꯀꯥꯡꯁꯣꯏ ꯇꯧꯋꯦ
ꯎꯝ ꯀꯥꯡꯁꫭꯏ ꯍꯥꯎꯕꯅꯦ
ꯍꯥꯎꯋ‌ꯦ ꯅꯪ ꯀꯩꯗꯧꯔꯝꯃꯤꯅꯣ
ꯑꯩꯁꯨ ꯆꯥꯛꯆꯥ ꯇꯣꯛꯑ ꯁꯨꯝ ꯐꯝꯃ ꯂꯩꯔꯝꯕꯅꯤꯗ
ꯎꯝ
ꯆꯥꯛ ꯆꯔꯥ ꯑꯃ ꯆꯥꯔꯒ ꯅꯣꯡꯃꯩ ꯍꯤꯡꯅꯕ ꯈꯔ ꯆꯥꯊꯛ ꯇꯧꯔꯒ ꯆꯥꯝꯃꯒ ꯑꯃꯨꯛ ꯐꯝꯂꯩꯔꯝꯕ
ꯎꯝ ꯎꯝ ꯑꯣ ꯊꯕꯛꯁꯦ ꯂꯩꯇ꯭ꯔꯕꯅꯤꯅ ꯈꯔ ꯆꯥꯔ ꯈꯔ ꯇꯨꯝꯃꯒ ꯑꯗꯨꯝ ꯂꯣꯏꯁꯜꯂꯒꯦ ꯍꯥꯏꯔꯥꯕ
ꯑꯦ ꯊꯕꯛ ꯋꯥ ꯊꯕꯛꯀꯤ ꯋꯥ ꯉꯥꯛꯇꯅꯤ ꯀꯩꯅꯣ ꯅꫭꯉꯥꯟꯗꯩꯅꯨꯇꯥꯐꯥꯎ ꯊꯕꯛ ꯇꯧ ꯌꯥ ꯇꯧꯔꯨꯕ ꯃꯇꯨꯡꯗ ꯍꯧꯖꯤꯛ ꯄꯣꯊꯥꯔꯤꯅꯤ ꯑꯩꯁꯦ ꯅꯪ ꯈꯪꯗꯦꯗ
ꯑꯣ ꯐꯩ ꯐꯩ ꯑꯩꯗꯤ ꯌꯥꯝ ꯅꯨꯡꯉꯥꯏꯊꯣꯛꯑ ꯂꯩꯊꯣꯛ ꯑꯕ꯭ꯔ ꯁꯤꯅꯤ
ꯅꯠꯇꯦꯗ ꯆꯦ ꯃꯤ ꯉꯁꯥꯏ ꯅꯨꯡꯉꯥꯏꯥꯟꯕꯗꯩ ꯂꯥꯏꯔꯤꯛ ꯂꯥꯏꯁꯨ ꯄꯥꯗꯅ ꯈꯣꯠꯇꯅ ꯂꯥꯏꯔꯤꯛ ꯇꯝꯗꯅ ꯈꯣꯠꯇꯅ ꯆꯠꯂꯨꯔꯒ ꯂꯩꯍꯜꯂꯛꯑꯒ ꯆꯥꯛ ꯆꯥꯔꯒ ꯉꯥꯛꯇꯪ ꯄꯣꯊꯔꯛ꯭ꯔꯒ ꯉꯥꯛꯇꯪ ꯂꯩꯔ ꯑꯃꯨꯛ ꯄꯥꯗꯣꯏꯅꯤ ꯂꯥꯏꯔꯤꯛ
ꯏꯃꯥꯏꯄꯦꯝ ꯃꯔꯝ ꯌꯥꯝ ꯃꯥꯛꯏꯕꯖꯥꯠꯅꯤ
ꯍꯣꯏ ꯈꯪꯗꯣꯏꯁꯤ ꯏꯆꯦ ꯆꯦ ꯑꯩ ꯃꯔꯝ ꯃꫭꯛꯏꯗꫭ
ꯎꯝ ꯄꯥꯎ ꯄꯥꯎ ꯃꯔꯝ ꯑꯃꯨꯛꯑꫭ ꯇꯧꯁꯟꯅꯕ ꯑꯃꯨꯛꯁꯨ ꯃꯥꯟꯕ ꯑꯗꯨꯒꯤ ꯆꯦꯛ ꯇꯧꯒꯦꯅ ꯇꯧꯔꯛꯏꯕꯅꯤ
ꯎ ꯑꯁꯦꯡꯕꯅꯤ ꯆꯦ ꯏꯆꯦ ꯌꯥꯝ ꯊꯥꯖꯗꯕꯩ ꯇꯥꯏꯞꯇ
ꯎꯝ ꯊꯥꯖꯗꯦ ꯍꯥꯏꯕꯕꯨꯗꯤ ꯅꯠꯇꯕ ꯑꯗꯨꯑꯣꯏꯁꯨ ꯑꯉꯥꯡꯅꯤꯅ ꯈꯔ ꯁꯦꯅꯗꯕ ꯌꯥꯗꯦꯗꯅ ꯅꫭꯏꯁꯦ
ꯍꯣꯏ ꯍꯣꯏ ꯑꯗꯨ ꯑꯩ ꯒ꯭ꯌꯥꯟ ꯇꯥꯕ ꯅꯠꯇ꯭ꯔꫭ ꯏꯆꯦ
ꯎꯝ ꯇꯥꯏ
ꯎꯝ ꯏꯆꯦꯗꯤ ꯀꯩ ꯏꯟꯁꯥꯡ ꯆꯥꯔꯒꯦ
ꯀꯔꯤꯅꯣ ꯅꯪꯕꫭ ꯍꯦꯟꯖꯥꯡ ꯄꯍꯪꯗ ꯍꯪ ꯂꯩ ꯑꯩ ꯉꯁꯥꯏꯗꯩ ꯀꯥꯡꯁꯣꯏ ꯆꯥꯏ ꯏꯉꯥꯎ ꯉꯥꯎꯔꯦ ꯅꯪ ꯑꯣꯏꯗꯕ ꯋꯥ ꯉꯥꯡꯕ ꯃꯥꯜꯂꯤ ꯏꯊꯛ ꯊꯛꯀꯠꯂꯦ ꯅꯁꯥꯗꫭ
ꯅꯠꯇꯦ ꯏꯆꯦ ꯁꯨꯝ ꯑꯩ ꯉꯥꯇꯪ ꯁꫭꯝꯗ ꯏꯆꯦꯅ ꯍꯥꯏꯕꯗꯨꯗ ꯄꯥꯈꯠꯄꯩ ꯂꯥꯛꯀꯨꯝ
ꯎꯝ ꯍꯦꯟꯖꯥꯡ ꯍꯥꯏꯕꯗ ꯄꯥꯈꯠꯂꯤꯁꯦ ꯀꯩ ꯃꯔꯣꯝꯒꯤꯅꯣ ꯍꯦꯟꯖꯥꯡ ꯀꯥꯥꯎꯔꯤꯗꫭ ꯀꯔꯤ ꯃꯔꯝꯒꯤꯅꫭ ꯁꯤꯅꯤ
ꯀꯥꯎꯋꯦ ꯈꯪꯗꯦ ꯄꯪꯀꯥꯎꯗ ꯀꯥꯎꯋꯤ ꯏꯆꯦ ꯑꯩ ꯍꯧꯖꯤꯛꯀꯥꯟꯁꯦ ꯀꯣꯛꯁꯦ ꯀꯩꯅꯣꯝ ꯇꯧꯔꯦ
ꯎꯝ ꯀꯣꯛꯁꯦ ꯂꯥꯏꯌꯦꯡꯊꯣꯛꯄꯅ ꯐꯗꫭꯏ ꯖꯥꯠꯂꯥ
ꯌꯥꯏꯌꯦ ꯅꯣꯡ ꯐꯥꯗꯣꯛ ꯅꯛꯇꯗ ꯆꯠꯂꯒ ꯌꯦꯡꯉꯨ
ꯗꯨꯅꯤꯅꯦ ꯃꯥꯡꯖꯕ ꯀꯅꯥꯅꯣ ꯑꯩꯈꯣꯏꯗꯅꯤ ꯃꯥꯡꯖꯗꯣꯏꯖꯦ ꯍꯥꯟꯅ ꯂꯥꯏꯌꯦꯡꯊꯣꯍꯧꯕꯗꯣ ꯐꯗꯧ ꯃꯥꯜ ꯅꯪ ꯅꯪ ꯉꯥꯎꯔꯗꯤ ꯑꯩꯈꯣꯏ ꯃꯥꯡꯖꯗ꯭ꯔꯣ
ꯎꯝ
ꯑꯗꯨꯒꯤ ꯅꯪ ꯁꯦꯟꯅꯗꯕ ꯌꯥꯗꯕ
ꯍꯣꯏ ꯍꯣꯏ ꯍꯣꯏ ꯏꯆꯦ ꯆꯦꯖꯥ
ꯀꯩ ꯇꯥꯅꯁꯦ ꯍꯥꯏꯕꯅꯣ
ꯏꯆꯦꯕꯨ ꯍꯧꯖꯤꯛꯀꯥꯟꯁꯤꯕꯨ ꯀꯔꯤ ꯀꯔꯤ ꯂ-ꯂꯝ ꯀꯣꯏꯕ ꯈꯣꯠꯄ ꯀꯔꯤꯀꯥ ꯑꯝꯇ ꯊꯣꯛꯇ꯭ꯔꯕꯣ ꯀꯃꯥꯏ ꯀꯃꯥꯏꯅ ꯇꯧꯒꯦ ꯏꯆꯦꯕꯨ
ꯊꯣꯛꯇꯔꯦ ꯐꯥꯖꯤꯟ ꯄꯨꯟꯁꯤꯜꯂꯒ ꯂꯩꯕꯒ ꯆꯞ ꯃꯥꯟꯅꯔꯦꯑꯦ ꯅꯨꯡꯁꯥꯅꯒ ꯁꯥꯕꯅꯦ ꯆꯠꯅꯤꯡꯗ꯭ꯔꯦ ꯀꯩꯝꯇꯥ
ꯀꯩ ꯃꯔꯝꯒꯤ ꯅꯣꯡ ꯐꯗꯣꯛ ꯆꯠꯊꯣꯛꯎ ꯀꯩꯅꯣ ꯑꯦ
ꯆꯠꯇꯧꯔꯤꯕ ꯅꯨꯡꯁꯥꯁꯤꯗ ꯈꯔ ꯅꯦꯝꯃꯛꯈꯤꯖꯅꯨ ꯑꯗꯨꯒ ꯆꯠꯀꯦ ꯇꯧꯅꯤ
ꯎꯝ ꯆꯦ ꯍꯧꯖꯤꯛꯀꯥꯟ ꯃꯤ ꯅꯨꯃꯤꯠꯂꯩꯒꯤ ꯐꯥꯝ ꯑꯗꯒꯤꯗꯤ ꯑꯥ ꯊꯝꯕꯥꯜ ꯊꯔꯣ ꯃꯌꯥꯝꯗꯣ ꯌꯦꯡ ꯆꯠꯇ꯭ꯔꯥꯕꯣ ꯏꯆꯦꯁꯦ
ꯎꯝ ꯑꯗꯨꯒꯨꯝꯕꯗꯣ ꯑꯩꯁꯦ ꯀꯌꯥ ꯄꯥꯝꯗꯕ ꯍꯥꯏꯇꯥꯔꯦ
ꯀꯩꯒꯤ
ꯃꯤ ꯃꯌꯥꯝ ꯃꯌꯥꯝ ꯇꯤꯟꯕ ꯃꯐꯝ ꯆꯠꯄꯁꯦ ꯀꯣꯛ ꯆꯤꯛꯑꯦꯕ ꯑꯗꯨꯒꯤ꯫ ꯑꯩꯁꯦ ꯀꯌꯥ ꯍꯩꯅꯗꯕꯥ ꯍꯥꯏ ꯇꯥꯔꯦ
ꯁꯦꯡꯉꯕꯣ ꯍꯥꯏꯁꯦ
ꯁꯦ
ꯎꯝ ꯆꯦꯗꯤ ꯌꯥꯝ ꯒ꯭ꯌꯥꯟ ꯇꯥꯕꯩ ꯃꯑꯣꯡꯅꯤꯅꯦ ꯗꯨꯗꯤ
ꯃꯥꯅꯦ
ꯌꯨꯝꯗꯩ ꯑꯝꯇꯁꯨ
ꯊꯕꯛ ꯂꯩꯀꯥꯟ ꯆꯠꯊꯣꯛꯑꯦ ꯂꯩꯇ꯭ꯔꯀꯥꯟꯗꯗꯤ ꯇꯣꯛꯑꯦꯗꯅ꯫
ꯎꯝ ꯑꯗꯨꯗꯤ ꯅꯣꯡ ꯐꯥꯗꯣꯛ ꯏꯆꯦ ꯑꯩꯁꯨ ꯈꯔ ꯁꯨꯞꯇ ꯀꯨꯏꯔꯦ ꯅꯣꯡ ꯐꯥꯗꯣꯛ ꯏꯆꯦꯅ ꯆꯠꯅꯤꯡꯉ ꯃꯐꯝ ꯌꯦꯡꯅꯤꯡꯕ ꯀꯔꯤ ꯑꯗꯒꯤ ꯊꯝꯆꯦꯠ ꯌꯦꯡꯅꯤꯡꯕ꯭ꯔꯥ ꯑꯗꯩ ꯀꯔꯤ ꯈꯣꯏꯍꯤ ꯌꯦꯡꯉꯤ ꯅꯣꯡ ꯐꯥꯗꯣꯛ ꯆꯠꯂꯨ ꯌꯥꯢ ꯀꯩꯅꯣ꯫
ꯎꯝ ꯑꯣ ꯈ ꯊꯝꯆꯦꯠ ꯑꯣꯢꯟ ꯌꯦꯡꯉꯨꯔꯁꯦꯠ ꯍꯥꯢ ꯀꯩꯅꯣ ꯊꯝꯆꯦꯠ ꯆꯥꯕ ꯑꯣꯏꯅ
ꯍꯣꯏ ꯑꯩ ꯊꯝꯆꯦꯠ ꯌꯥꯝ ꯄꯥꯝꯃꯦ ꯑꯗꯨꯅ ꯊꯝꯆꯦꯠ ꯁꯥꯔꯀꯥꯟꯗ ꯑꯣꯏꯅ ꯊꯝꯆꯦꯠ ꯍꯤꯠ ꯂꯩꯕ ꯑꯣꯏꯅ ꯆꯠꯂꯨꯖꯤꯀꯩꯅꯣ ꯏꯆꯦ
ꯎꯝ ꯌꯥꯏ ꯊꯝꯆꯦꯠ ꯆꯥꯕꯗꯤ ꯕ꯭ꯔꯦꯟꯖꯨ ꯃꯌꯥꯝ ꯐꯩ ꯃꯤꯠꯁꯨ ꯃꯌꯥꯝ ꯐꯩ
ꯑꯩ ꯊꯝꯆꯦꯠ ꯌꯥꯝ ꯄꯥꯝꯖꯩꯌꯦꯕ ꯑꯗꯨꯅ ꯊꯝꯆꯦꯠꯇꯨ ꯆꯥꯕ ꯑꯣꯏꯔꯣ ꯌꯦꯡꯕ ꯑꯣꯏꯔꯣ ꯆꯥꯕ ꯍꯥꯏ ꯌꯦꯡ ꯆꯠꯀꯥꯟꯗ ꯊꯝꯆꯦꯠꯇꯨ ꯂꯩꯔꯒ ꯆꯥꯔ ꯌꯥꯏꯌꯦ
ꯎꯝ ꯁꯨꯛꯁꯣꯏ ꯁꯣꯏꯗꯕꯤ ꯆꯥꯗꯧꯔꯝꯅꯤ ꯀꯩꯅꯣ꯫
ꯍꯧꯖꯤꯛꯇꯤ ꯊꯝꯆꯦꯠ ꯀꯩꯁꯨ ꯄꯥꯜꯂꯝꯃꯤꯔꯣꯏ ꯐꯖꯅ ꯄꯥꯟꯖꯁꯅꯣ ꯐꯖꯅ ꯍꯥꯎꯔꯝꯃꯤꯔꯣꯏ ꯍꯥꯏꯕ꯫
ꯃꯔꯨ ꯆꯪꯅ ꯄꯥꯟꯄꯣꯠꯇ꯭ꯔꯤꯗ ꯍꯧꯖꯤꯛꯇꯤ ꯅꯧꯔꯤꯝꯅꯤ꯫
ꯈꯔ ꯈꯔꯗꯤ ꯆꯪꯉꯒ ꯄꯥꯟꯔꯝꯃꯅꯤ ꯄꯥꯕꯨꯗꯤ ꯑꯗꯣꯏꯖꯨ ꯅꯨꯡꯉꯥꯏꯕ ꯍꯥꯏ ꯌꯧꯗꯦꯗ ꯍꯨꯡ꯫
ꯆꯥꯕꯨ ꯆꯥꯅꯤꯡꯉꯦ ꯍꯥꯏꯕ ꯅꯪꯅ꯫ ꯊꯝꯆꯦꯠ ꯍꯥꯏꯗꯅ ꯍꯦꯛꯇ ꯉꯥꯏꯔꯤꯉꯩ ꯒꯤ ꯎꯝ꯫ ꯆꯠꯂꯨꯔꯁꯤ ꯍꯦꯛꯇ ꯉꯥꯏꯔꯤꯉꯩꯒꯤ ꯊꯨꯝꯇ꯭ꯔꯤꯛ ꯊꯨꯝꯕꯗꯣ ꯑꯁ
ꯍꯨꯝ
ꯆꯥꯕꯨ ꯆꯥꯅꯤꯡꯉꯦꯅꯦ
ꯍꯌꯦꯡ ꯆꯠ ꯆꯠꯁꯤ ꯍꯥꯏꯔꯣ ꯏꯆꯦ ꯑꯗꯨꯗꯤ
ꯎꯝ ꯊꯝꯆꯦꯠ ꯁꯥ ꯁꯨꯝ ꯊꯝꯆꯦꯠ ꯄꯥꯟꯗ꯭ꯔꯤꯉꯩꯗꯒꯤ ꯍꯥꯟꯅ ꯆꯠꯂꯨꯔꯁꯦ ꯍꯥꯏꯔꯗ
ꯎꯝ ꯊꯝꯆꯦꯠ ꯄꯥꯟ ꯍꯧꯔꯝꯃꯤ ꯏꯆꯦ ꯏꯆꯦꯅ ꯐꯪꯗꯕꯅꯤ ꯃꯤ ꯃꯨꯟ ꯊꯣꯛꯔꯛꯄ ꯍꯧꯔꯝꯅꯤ
ꯌꯥꯝ ꯄꯥꯡ ꯄꯥꯜꯂꯝꯒꯤꯔꯣꯏ ꯊꯝꯕꯥꯜꯅ ꯑꯌꯥꯝꯕꯅꯤꯗꯤ ꯁꯥꯠꯂꯝꯗꯣꯏꯖꯤꯅ ꯃꯔꯛ ꯃꯔꯛꯇ ꯊꯝꯆꯦꯠ ꯎꯝ ꯃꯔꯛ ꯃꯔꯛꯇ ꯊꯝꯖꯦꯠꯄꯨꯗꯤ ꯌꯥꯎꯕꯕꯨꯗꯤ ꯃꯌꯥꯝ ꯌꯥꯎꯔꯝꯃꯅꯤ ꯑꯗꯨ ꯑꯣꯏ ꯇꯔꯒꯁꯨ ꯊꯝꯆꯦꯠ ꯉꯥꯛꯇꯒ ꯉꯥꯏꯕꯗꯨ ꯑꯗꯨꯗꯤ ꯈꯔ ꯋꯥꯠꯂꯤ
ꯎꯝ
ꯆꯥꯕꯨ ꯆꯥꯅꯤꯡꯉꯦꯗ ꯍꯦꯛꯇ ꯉꯥꯏꯔꯤꯉꯩꯒꯤ ꯊꯨꯝꯃꯒ ꯍꯥꯎꯕꯗꯣ ꯑꯁ
ꯍꯣꯏ ꯑꯗꯨꯒꯤ ꯃꯣꯢ ꯈꯔ ꯑꯍꯥꯟꯕ ꯌꯥꯎꯕ ꯂꯥꯏꯕꯛ ꯀꯛꯄꯒ ꯊꯥꯔ ꯄꯣꯛ ꯄꯨꯒ ꯍꯟꯕꯗꯣ ꯏꯆꯦꯒꯤ ꯆꯤꯔꯥꯏꯗꯨ ꯏꯆꯦꯒꯤ ꯆꯤꯔꯥꯏꯗꯨ ꯊꯥꯔꯗꯤ ꯐꯅ ꯅꯨꯡꯉꯥꯏꯅꯤꯍꯦ
ꯃꯥꯏꯕꯦꯝꯃ ꯑꯩꯁꯨ ꯍꯥꯏꯒꯦ ꯇꯧꯔꯝꯃꯤꯅꯤ ꯅꯪꯒꯤ ꯂꯥꯏꯕꯛ ꯑꯇꯣꯡꯕ ꯆꯤꯔꯥꯏ ꯑꯇꯥꯡꯕꯗꯨꯗ ꯑꯁ ꯐꯨꯠꯕꯣꯜ ꯒ꯭ꯔꯥꯎꯟ ꯑꯅꯤ ꯂꯤꯡ ꯈꯠ ꯌꯥꯔ ꯌꯥꯗꯧꯗꯨꯗ ꯇꯛ ꯇꯛꯇꯧꯔ ꯉꯥꯡꯁꯪꯒ ꯉꯥꯡꯗꯧ ꯃꯥꯜꯂꯤ
ꯎꯝ ꯏꯆꯦꯒꯤ ꯂꯥꯏꯕꯛ ꯉꯧ ꯉꯧꯕ ꯆꯥꯡ ꯁꯥꯡꯕꯗꯣ ꯑꯗꯨ ꯊꯥꯔ ꯅꯨꯡꯉꯥꯏꯅꯍꯦ ꯍꯦꯛꯇꯪ ꯊꯥꯔꯦ ꯍꯌꯦꯡ ꯆꯠꯃꯤꯟꯅꯧꯖꯦ ꯑꯝꯇ
ꯎꯝ ꯍꯣꯏ ꯑꯝꯇ ꯆꯧꯖꯦ ꯀꯅꯥꯅ ꯍꯦ ꯃꯁꯤꯡ ꯊꯥꯕ ꯉꯝꯒꯦ ꯌꯦꯡꯅꯖꯤ
ꯌꯥꯏ ꯌꯥꯏ ꯑꯩꯅ ꯑꯩꯅ ꯊꯥꯛꯑꯀꯥꯟꯗ ꯅꯪ ꯑꯗꯨ ꯅꯥꯏ ꯈꯣꯠꯂꯤ ꯍꯥꯏꯔꯛꯄ ꯌꯥꯔꯣꯢꯀꯣ ꯏꯆꯦ
ꯎꯝ ꯍꯥꯏꯔꯣꯢ ꯍꯥꯏꯔꯣꯢ ꯍꯥꯏꯈꯤꯕ ꯋꯥ ꯉꯥꯡꯅꯕꯤꯅꯤ
ꯎꯝ ꯎꯝ ꯊꯥ ꯇꯥ ꯂꯩꯕꯛ ꯇꯨ ꯈꯔ ꯑꯩ ꯃꯨꯕꯅꯤ ꯀꯩꯁꯨꯨ ꯌꯥꯝ ꯎꯔꯔꯣ ꯏꯆꯦ ꯉꯥꯎꯕꯅꯤꯅ ꯉꯥꯛꯁꯪ ꯉꯥꯡꯖꯜꯂꯒ ꯐꯖꯔꯅꯤ
ꯑꯩꯈꯣꯏꯗꯤ ꯑꯉꯥꯡꯕꯤ ꯀꯨꯆꯁꯨ ꯑꯣꯏꯗꯦ ꯁꯨꯉꯥꯡ ꯍꯦꯛ ꯉꯥꯡꯨ ꯌꯥꯗ꯭ꯔꯕꯅꯤ ꯑꯩꯈꯣꯏꯗꯤ
ꯎꯝ ꯀꯅꯥ ꯁꯨꯉꯥꯡ ꯌꯥꯗ꯭ꯔꯤꯕ ꯉꯥꯡꯕ ꯉꯝꯗ ꯌꯦꯡ ꯇꯔꯅꯦ ꯍꯌꯦꯡ ꯑꯍꯥꯟꯕꯗ ꯈꯣꯏꯔꯨ ꯊꯥ ꯏꯆꯦ ꯂꯥꯏꯕꯛꯇꯨꯗ
ꯎꯝ ꯑꯗꯣ ꯑꯩꯈꯣꯏꯗꯤ ꯉꯥꯡꯉꯨ ꯌꯥꯗ꯭ꯔꯥ ꯍꯥꯏꯕ ꯀꯨꯆꯨꯁꯦ ꯊꯣꯏꯒꯤ ꯉꯥꯡꯅꯕ ꯇꯩꯔꯤ ꯀꯥꯟꯁꯤꯗ
ꯎꯝ ꯊꯤꯛꯇꯕꯩ ꯉꯥꯡ ꯑꯗꯨ ꯊꯥꯔꯗꯤ ꯉꯥꯡꯅꯤ ꯇꯥꯗꯕꯩ ꯀꯃꯥꯏ ꯉꯥꯡꯗꯣꯏꯅꯣ ꯄꯪꯒꯅꯣ
ꯉꯥꯡꯉꯣꯏ
ꯆꯩ
ꯃꯁꯥꯏ ꯉꯥꯡꯒꯜꯗ ꯑꯗꯨ
ꯎꯝ ꯁꯨꯉꯥꯡ ꯂꯥꯕꯛꯇ ꯇꯦꯛ ꯇꯦꯛ ꯊꯥꯕꯗꯣ ꯅꯪ ꯈꯪꯗꯕ ꯑꯗꯣ ꯊꯥꯅ ꯉꯥꯡꯗꯣꯏꯅꯤ ꯈꯪꯕ꯭ꯔꯥ
ꯈꯪꯉꯦ ꯑꯗꯨꯑꯣꯏꯁꯨ ꯉꯥꯡꯉꯣꯏ ꯍꯥꯏꯕ ꯑꯗꯨꯏꯁꯨ
ꯎꯝ ꯌꯥꯝ ꯈꯪꯕꯩ ꯇꯥꯏꯞꯇꯗꯁꯨ ꯉꯥꯡ ꯑꯣꯏꯛꯏꯅꯦ
ꯉꯥꯡ ꯅꯪ ꯌꯥꯝ ꯍꯩꯗꯧꯕꯩ ꯇꯥꯏꯞꯇ ꯑꯗꯨ ꯇꯧꯕꯅꯤ
ꯉꯥꯡꯗꯣꯏꯅꯤ ꯉꯥꯡꯗꯣꯏꯅꯤ ꯏꯆꯦ ꯅꯪ ꯈꯪꯄꯣꯜꯇꯦ
ꯎꯝ ꯎ ꯊꯝꯆꯦꯠ ꯆꯥꯅꯤꯡꯉꯦ ꯇꯨꯃꯤꯜ ꯂꯩꯌꯨ ꯑꯉꯥꯡ
ꯑꯗꯨꯗꯤ ꯍꯌꯦꯡ ꯂꯩꯔꯨꯁꯦ ꯍꯥꯏꯔꯣ
ꯂꯩꯔꯣꯁꯦ
ꯎꯝ ꯑꯩꯁꯨ ꯀꯣꯏꯊꯣꯛꯇꯕ ꯀꯨꯏꯔꯦ ꯑꯗꯨꯗꯤ ꯏꯆꯦꯗ ꯑꯗꯨ ꯇꯣꯛꯄ ꯀꯣꯏꯊꯣꯛꯄ ꯑꯣꯏꯅ ꯊꯝꯆꯦꯠ ꯆꯥꯕ ꯆꯠꯂꯣꯁꯦ ꯍꯥꯏꯔꯣ ꯌꯦ ꯇꯔꯕꯨꯁ ꯁꯤ ꯆꯥꯅꯤꯡꯗꯕꯔꯣ
ꯆꯥꯅꯤꯡꯉꯤ ꯀꯩꯅꯣ ꯆꯥꯅꯤꯡꯉꯤ ꯆꯥꯕ ꯌꯥꯕ ꯄꯣꯠ ꯀꯩ ꯂꯣꯏ ꯆꯥꯅꯤꯡꯉꯤ ꯀꯩꯅꯣ ꯑꯩꯒꯤ ꯂꯥꯎꯋꯦꯁꯦ ꯈꯗ꯭ꯔꯣ ꯅꯪ
ꯍꯟꯗꯛ ꯆꯍꯤꯒꯤ ꯇꯔꯥꯕꯨꯁꯀ ꯑꯃꯠꯇ ꯆꯥꯍꯧꯗ꯭ꯔꯣ ꯏꯆꯦꯁꯤꯕ‌ꫭ
ꯆꯥꯏ ꯀꯩꯅꯣ ꯆꯥ ꯕꯩꯗꯤ
ꯍꯟꯗꯛ ꯇꯧꯨꯔꯁꯨ ꯐꯅ ꯃꯨꯜ ꯑꯃ ꯈꯝ ꯈꯪꯒꯦ ꯇꯧꯔꯝꯕꯅꯤꯗ ꯇꯧꯏ
ꯑꯥ
ꯐꯥꯝꯅ ꯆꯠꯂ ꯆꯥꯗꯤ ꯍꯥꯎꯗꯕ ꯍꯥꯎꯕꯕꯨꯗꯤ ꯑꯗꯨ ꯇꯔꯕꯨꯁ ꯐꯥꯔꯝꯗꯨ ꯈꯪꯅꯕ ꯈꯪꯅꯕ ꯑꯝꯇ ꯂꯩꯇꯦꯅꯦ ꯑꫯꯆꯦ
ꯎꯝ ꯃꯐꯝꯗꯩ ꯆꯥꯕꯁꯤꯒ ꯇꯣꯉꯥꯟꯕꯅꯤ
ꯎꯝ
ꯃꯐꯝꯗꯩ ꯆꯥꯕꯁꯤꯒ ꯀꯩꯊꯦꯜꯗ ꯄꯨꯔꯛꯑꯒ ꯅꯨꯃꯤꯠ ꯅꯤꯅꯤ ꯍꯨꯝꯅꯤ ꯂꯩꯔ ꯆꯥꯕꯁꯤꯒ ꯇꯨꯡꯉꯂꯦ ꯍꯥꯏꯕ
ꯍꯣꯏ ꯃꯐꯝꯗ ꯐ꯭ꯔꯦꯁ ꯍꯦꯛꯇ ꯍꯦꯛꯂꯒ ꯑꯩꯗꯤ ꯇꯔꯕꯨꯁꯇꯣ ꯀꯦꯖꯤ ꯑꯅꯤ ꯑꯍꯨꯝꯃꯨꯛ ꯇꯥꯕꯗꯨ ꯏꯊꯟꯇ ꯄꯨꯂꯞ ꯆꯥꯉꯝꯅꯤ ꯏꯆꯦ
ꯎꯝ
ꯏꯆ‌ꯦ ꯉꯝꯃ‌ꫭꯏꯗ꯭ꯔꯣ
ꯉꯝꯅꯤ ꯀꯩꯅ‌ꫭ ꯂꯥꯎꯒ꯭ꯔꯥꯕ ꯑꯩꯉ‌ꫭꯟ
ꯎꯝ ꯉꯝꯃꯅꯤ ꯃꯁꯨꯡ ꯑꯅꯤ ꯆꯥꯕꯒ ꯏꯁ ꯑꯩꯗꯤ ꯌꯥꯔꯦꯒ ꯇꯧꯔꯛ ꯇ‌ꫭꯏ ꯃꯥꯥꯟꯂꯤ ꯏꯆꯦ ꯌꯥꯝ ꯂꯦꯝ ꯁꯥꯕꯤ
ꯇꯧꯔ‌ꫭꯏ ꯇꯧꯔ‌ꫭꯏ ꯑꯁ ꯆꯥꯕꯩꯗꯗꯤ ꯀꯩꯅꯣꯅ‌ꯦ
ꯎꯝ
ꯍꯥꯏꯗꯅ ꯀꯥꯟꯅꯔꯔ‌ꫭꯏ
ꯆꯥꯕꯅ ꯀꯩ ꯀꯩ ꯑꫭꯏ
ꯆꯥꯕꯩꯗꯤ ꯃꯩꯅꯦꯕ
ꯎꯝ ꯌꯥꯝ ꯂꯥꯎꯕꯩ ꯋꯥꯔꯣ ꯏꯆꯦꯁꯦ
ꯌꯥꯎꯌ‌ꯦ ꯂꯥꯎꯌ‌ꯦ ꯂꯕꯨꯛꯇ
ꯀꯔꯥꯏꯗꯩ ꯊꯥꯛꯄ ꯉꯝꯃꯣꯏꯕꯣ
ꯍꯣꯏ ꯑꯗꯨꯅ ꯄꯩꯁꯥ ꯈꯔ ꯄꯥꯏꯕ ꯊꯦꯡꯎꯧꯗꯕ ꯌꯥꯗꯦ ꯊꯥꯛꯄ ꯉꯝꯅꯕ
ꯎꯝ ꯍꯩꯌ‌ꯦꯡꯃꯨꯛ ꯊꯥꯡꯄꯉꯝꯗ꯭ꯔꯗꯤ ꯕ‌ꯦꯔꯥ ꯀꯥꯟꯅ‌ꯦꯕ
ꯎꯝ ꯑꯗꯨꯅꯦ ꯍꯥꯁꯦ ꯊꯥꯛꯄ ꯉꯝꯗꯧꯕ ꯊꯤ ꯇꯥꯕꯅꯦ ꯍꯧꯖꯤꯛ ꯃꯇꯝ ꯌꯥꯝ ꯂꯩ ꯊꯥꯛꯄ ꯉꯝꯃꯣꯏꯗꯧꯕꯗꯗꯤ ꯀꯃꯥꯏꯅ ꯂꯩꯔꯨꯗꯣꯏꯅꯣ
ꯎꯝ ꯌꯥ ꯌꯥꯌ‌ꯦ ꯀꯩꯁꯨ ꯀꯥꯏꯗ‌ꯦꯗꯥ ꯏꯆ‌ꯦ ꯃꯔꯝ ꯆꯥꯕꯥ ꯃꯌꯝ ꯎꯝ ꯆꯥꯒꯗꯕꯅꯤ ꯏꯆ‌ꯦ ꯆꯥꯛꯇꯅꯕꯀꯣ
ꯎꯝ ꯑꯗꯨꯅꯤ ꯃꯇꯝ ꯌꯥꯝ ꯂꯩꯔꯤ ꯊꯥꯛꯄ ꯉꯝꯗꯧꯕ ꯊꯤꯕꯒꯤ ꯃꯇꯝ ꯌꯥꯝ ꯂꯩꯔꯤ
ꯀꯔꯤ
ꯊꯥꯛꯄ ꯉꯝꯗꯧꯕ ꯃꯤ ꯊꯤꯕꯁꯨ ꯌꯥꯝ ꯃꯇꯝ ꯌꯥꯝ ꯂꯩꯔꯤ ꯑꯗꯨꯅ ꯀꯩꯁꯨꯝ ꯀꯩ ꯈꯜꯂꯨꯅ‌ꫭ
ꯐꯥꯏ ꯐ
ꯎꯝ ꯍꯣꯏ ꯍꯣꯏ ꯊꯝꯃꯒꯦ ꯊꯦꯡꯖꯤꯜꯂꯛꯑꯦ ꯇꯨꯝꯃꯣ ꯅꯪꯁꯨ
ꯍ‌ꫭ ꯍꯣꯏ ꯏꯆ‌ꯦ ꯐꯔꯦ ꯐꯔꯦ
ꯎꯝ